ꯍꯜꯂꯣ ꯇꯥꯏꯌꯦ ꯇꯥꯏꯌꯦ
ꯑꫭ ꯆꯥꯔꯕ
ꯆꯥꯛꯄꯨꯗꯤ ꯑꯌꯨꯛꯇꯒꯤ ꯆꯥꯔꯦꯗ ꯐꯖꯅ ꯇꯥꯔꯦ ꯍꯣꯏ ꯀꯩꯗꯧꯔꯤꯅꯣ
ꯍꯥꯥ
ꯀꯩꯗꯧꯔꯤꯅꯣ
ꯑꯗꯨꯝ ꯐꯝꯃꯒ ꯂꯩꯌꯦ ꯀꯣꯜ ꯇꯧꯔꯒ ꯀꯣꯜ ꯇꯧꯔꯒ ꯂꯩꯌꯦ
ꯀꯩꯒꯤꯅꯣ ꯀꯩꯒꯤꯅꯣ ꯐꯖꯅ ꯅꯣꯛꯑꯒ ꯂꯩꯔꯤꯁꯦ ꯑꯗꯣ ꯀꯩꯒꯤꯅꯣꯕ ꯐꯖꯅ ꯍꯥ ꯍꯥ ꯍꯥꯏꯅ ꯅꯣꯛꯑꯒ ꯂꯩꯕꯗꯣ
ꯀꯩꯅꯣ ꯑꯌꯨꯛ ꯑꯌꯨꯛꯇꯒꯤ ꯆꯥꯒ꯭ꯔꯦ ꯍꯥꯏꯗꯣ ꯅꯣꯛꯅꯤꯡꯕ ꯈꯣꯏꯗꯤ ꯏꯚꯤꯅꯤꯡ ꯏꯚꯤꯅꯤꯡꯒꯤ ꯆꯥꯈ꯭ꯔꯒ
ꯅꯨꯡꯊꯤꯟꯒꯤ ꯍꯧꯖꯤꯛ ꯆꯥꯔꯕꯣ
ꯍꯣꯏ
ꯉꯟꯃꯟꯗ꯭ꯔꯣ ꯍꯧꯔꯦꯟ ꯑꯃꯨꯛ ꯂꯥꯝꯃꯅ ꯂꯥꯝꯕ ꯍꯧꯔꯅꯤ
ꯂꯥꯝꯔꯁꯨ ꯑꯗꯨꯝ ꯈꯥꯡꯉꯅꯤ ꯑꯩꯈꯣꯏꯗꯤ ꯁꯤꯕ ꯁꯤ ꯉꯁꯤꯁꯦ ꯇꯤꯟ ꯐꯤꯁ ꯀ ꯑꯜꯂꯨ ꯁꯤꯕꯥꯏ ꯁꯤꯕꯥꯏ ꯐꯥꯒꯤꯅꯤ ꯈꯣꯏꯗꯤ ꯄꯥꯈꯪꯅꯤꯅꯀꯣ ꯑꯦꯂꯥꯔꯠꯇ ꯂꯩꯗꯣꯏꯅꯦ ꯑꯩꯈꯣꯏꯗꯤ ꯑꯦꯂꯥꯔꯠꯇ ꯂꯩꯗꯣꯏꯅꯦꯕ ꯑꯗꯨꯒꯤ ꯑꯗꯨ ꯅꯣꯡꯃꯩꯕꯨ ꯀꯥꯞꯄꯨ ꯍꯧꯔꯦ ꯍꯣꯏꯅꯦ ꯅꯨꯄꯥ ꯑꯣꯏꯕꯒꯤ ꯀꯩꯅꯣ ꯇꯧꯅꯤ ꯑꯈꯣꯏꯗꯣ ꯅꯣꯡꯃꯩ ꯍꯦꯛ ꯀꯥꯞꯄ ꯍꯧꯔꯗꯤ ꯑꯈꯣꯏꯗꯣ ꯆꯥꯛ ꯂꯥꯝꯂꯒ ꯀꯩꯅꯣ ꯆꯦꯟꯈ꯭ꯔꯅꯦꯕ ꯑꯗꯨꯒꯤ ꯆꯥꯕ ꯉꯟꯅ
ꯋꯥꯔꯤꯗꯤ ꯌꯥꯝ ꯅꯨꯡꯉꯥꯏꯌꯦ ꯅꯪꯁꯨ ꯀꯥꯏꯗꯩꯩ ꯅꯣꯡꯃꯩ ꯀꯥꯞꯄꯅꯣꯗ
ꯑꯈꯣꯏꯗꯤ ꯏꯔꯥꯡ ꯌꯥꯝ ꯐꯠꯇꯕꯅꯦ
ꯀꯩꯁꯨ ꯇꯧꯔꯣꯏ ꯀꯩꯁꯨ ꯇꯩꯔꯣꯏ ꯑ ꯑꯁꯦꯡꯕ ꯅꯪꯒꯤ ꯈꯨꯟ ꯖꯦꯜ ꯐꯥꯎ ꯄ꯭ꯔꯦꯛ ꯄ꯭ꯔꯦꯛ ꯂꯥꯎꯔ ꯂꯩꯔꯦꯕ ꯅꯪꯒꯤ ꯈꯣꯟꯖꯦꯜꯗꯣ
ꯑꯥ ꯑꯈꯣꯏꯗꯣ ꯉꯁꯥꯏꯗꯣ ꯂꯩꯊꯣꯠ ꯃꯔꯨꯗꯣ ꯑꯃꯨꯛꯀ ꯐꯪꯕꯅꯦꯕ ꯂꯝꯕꯤꯗꯒꯤ ꯇꯥꯔꯒ ꯂꯩꯕꯗꯣ ꯊꯥꯡꯅ ꯀꯩꯅꯣ ꯂꯥꯡꯉꯗꯤ ꯈꯣꯡꯈ꯭ꯔꯅꯤ ꯃꯗꯣ
ꯑꯣ ꯅꯪ ꯅꯊꯟꯇ ꯂꯩꯕ ꯃꯐꯝꯗ ꯂꯩꯌꯣꯅ ꯀꯔꯤꯔꯣ
ꯅꯠꯇꯦ ꯉꯁꯥꯏꯗꯣ ꯊꯕꯛ ꯁꯨꯕꯒꯤ ꯑꯣ ꯇꯥꯏ
ꯑꯣ ꯑꯩꯅ ꯃꯤ ꯃꯈꯣꯟ ꯇꯥꯍꯟꯒꯅꯣ ꯍꯥꯏꯕ
ꯑꯣ
ꯀꯣꯛ ꯉꯥꯎꯌꯦꯕ ꯃꯤ ꯃꯈꯣꯟ ꯌꯥꯝ ꯇꯥꯕꯁꯦ ꯑꯩꯗꯤ
ꯑꯣ
ꯇꯥꯕ꯭ꯔꯣ
ꯎꯝ ꯇꯥꯏ ꯁꯥꯏꯂꯦꯟ ꯁꯥꯏꯂꯦꯟ ꯀꯤꯂꯔꯅꯤꯅꯦ ꯑꯗꯨꯗꯤ
ꯍꯣꯏ ꯁꯥꯏꯂꯦꯟ ꯀꯤꯜꯂꯔꯅꯦ ꯃꯤꯃꯈꯣꯟ ꯃꯥꯅꯦꯕ ꯅꯪꯒꯤ ꯃꯤ ꯃꯈꯣꯟ ꯇꯥꯕꯗꯣ
ꯑꯣ ꯑꯩꯈꯣꯏꯗꯗꯤ ꯈꯔ ꯈꯔꯗꯤ ꯂꯥꯡꯕꯅꯦ ꯑꯩꯈꯣꯏꯗꯤ ꯃꯤ ꯌꯥꯝꯕꯅꯦꯕ
ꯑꯗꯣ ꯅꯪ ꯅꯪ ꯑꯩ ꯐꯣꯟ ꯇꯧꯌꯦ ꯍꯥꯏꯔꯗꯤ ꯑꯥ ꯃꯅꯤꯡꯂꯣꯝ ꯆꯠꯄ ꯌꯥꯗ꯭ꯔꯣ
ꯑꯥ
ꯑꯁ ꯌꯥ ꯅꯣꯏꯒꯤ ꯅꯨꯡꯉꯥꯏꯌꯦ
ꯀꯔꯤ ꯏꯟꯖꯥꯡ ꯆꯥ ꯀꯔꯤ ꯏꯟꯖꯥꯡ ꯆꯥꯒꯦ ꯅꯪꯕꯣ
ꯑꯌꯨꯛꯁꯦ ꯑꯩꯈꯣꯏꯗꯤ ꯀꯩꯅꯣ ꯆꯥꯏꯌꯦ ꯁꯧꯒ꯭ꯔꯤ ꯆꯥꯌꯦ
ꯎꯝ ꯑꯩꯗꯨ ꯉꯁꯥꯥꯏ ꯍꯋꯥꯏ ꯆꯥꯏꯌꯦ ꯑꯌꯨꯛꯇꯣ
ꯎ ꯅꯪ ꯃꯄꯥꯟꯗꯒꯨꯝꯕ ꯊꯣꯛꯑꯣꯅꯦ ꯀꯔꯤꯔꯣ
ꯃꯄꯥꯟꯗꯅꯦ ꯑꯩ ꯏꯊꯟꯗꯅꯦ ꯍꯧꯖꯤꯛ ꯇꯔꯣꯝ ꯂꯩꯔꯤꯁꯦ
ꯑꯣ ꯅꯣꯏꯒꯤ ꯏꯃꯨꯡꯗꯨꯗ ꯌꯥꯝ ꯅꯨꯡꯉꯥꯏꯅ ꯂꯩꯕ ꯃꯥꯜꯂꯦꯀꯣ
ꯎꯝ ꯅꯨꯄꯥ ꯉꯥꯛꯇ ꯂꯩꯕꯒꯤ
ꯑ ꯏꯁ ꯃꯤꯗꯤ ꯅꯨꯄꯥ ꯉꯥꯛꯇ ꯂꯩꯔꯗꯤ ꯇꯨꯃꯤꯟꯅ ꯂꯩꯌꯦ ꯅꯨꯄꯤꯅ ꯂꯩꯔꯗꯤ ꯂꯥꯡꯉꯦ ꯍꯥꯏꯔꯒ
ꯈꯣꯏꯗꯤ ꯒꯦꯝ ꯁꯥꯟꯅꯔꯒ ꯂꯥꯡꯕꯗꯣ ꯑꯗꯨꯃꯥꯏꯅ ꯇꯧꯕꯗꯣ ꯏꯟꯖꯣꯏ ꯇꯧꯕꯗꯣ
ꯎꯝ ꯇꯧꯋꯤ ꯇꯧꯕꯅꯦ ꯒꯦꯝꯒꯨꯝꯕ ꯁꯥꯟꯅꯕꯁꯦꯀꯣ
ꯎꯝ ꯑꯩꯁꯨ ꯁꯅꯕ ꯍꯧꯖꯤꯛꯇꯤ ꯃꯇꯝ ꯅꯠꯇꯕꯀꯣ
ꯑꯧ ꯅꯣꯏ ꯆꯤꯡꯗ ꯂꯩꯔꯤꯔꯣ
ꯎꯝ ꯆꯤꯡꯗꯅꯦ
ꯎꯝ ꯆꯤꯡꯗ ꯑꯣꯏꯔꯗꯤ ꯃꯅꯤꯡꯗ ꯐꯣꯟ ꯅꯨꯡꯉꯥꯏꯅ ꯅꯨꯡꯁꯤꯠ ꯂꯥꯡꯉꯒ ꯇꯧꯕ ꯌꯥꯗ꯭ꯔꯣ ꯐꯝꯃꯒ
ꯑꯗꯨꯅꯦ ꯌꯥꯝ ꯅꯨꯡꯉꯥꯏꯔ ꯍꯧꯖꯤꯛꯖꯤꯛ ꯅꯣꯡ ꯆꯨꯕ ꯅꯨꯡꯁꯤꯠ ꯗꯔꯀꯥꯔ ꯂꯩꯇꯦ
ꯑꯣ ꯅꯣꯡ ꯆꯨꯕ꯭ꯔꯣ ꯍꯧꯖꯤꯛ
ꯑꯣ ꯎꯝ ꯇꯣꯛꯈ꯭ꯔꯦ ꯍꯧꯖꯤꯛꯇꯤ ꯅꯣꯡꯗꯨꯁꯨ
ꯑꯗꯨꯗꯤ ꯐꯔꯦ ꯑꯩꯈꯣꯏꯗꯤ ꯉꯁꯥꯏꯗꯤ ꯅꯨꯡꯁꯥ ꯌꯥꯝ ꯀꯜꯂꯦꯕꯗꯨ ꯀꯤ ꯅꯨꯡꯁꯥ ꯌꯥꯝ ꯀꯟꯕꯒꯤ ꯀꯣꯛ ꯉꯥꯎꯕꯗꯣ ꯑꯣꯏꯌꯦꯕ
ꯑꯣ ꯇꯧꯔꯝꯒꯅꯤ
ꯎꯝ
ꯍꯥꯁ ꯊꯄꯛ ꯁꯨꯕꯁꯦ ꯑꯁ ꯌꯥꯝ ꯋꯥꯌꯦ ꯉꯁꯤꯁꯦ ꯅꯨꯡꯁꯥ ꯌꯥꯝ ꯍꯣꯏꯅꯦ ꯑꯗꯣ ꯀꯩꯅꯣꯗꯣ ꯁꯤꯁ ꯑꯩꯈꯣꯏꯗꯣ ꯅꯨꯡꯁꯥ ꯌꯥꯝ ꯀꯟꯕꯀꯣ ꯉꯁꯥꯏ ꯊꯕꯛ ꯁꯨꯗꯣ ꯑꯁ ꯀꯣꯛ ꯆꯤꯛꯄꯅ ꯂꯣꯏꯔꯦ
ꯇꯧꯕꯅꯦ ꯃꯥꯏ ꯃꯤꯠꯀ ꯂꯣꯏꯅ ꯉꯥꯡꯁꯛ ꯉꯥꯡꯕꯅꯦ
ꯑꯗꯨꯗꯤ
ꯏꯁ ꯀꯥꯡ ꯈꯨꯌꯥꯝ ꯑꯩꯅ ꯂꯩꯕꯔꯣꯝꯁꯦ ꯀꯥꯡ ꯈꯨꯌꯥꯝꯃ ꯀꯣꯛ ꯉꯥꯎꯕꯅꯦ
ꯊꯕꯛ ꯊꯕꯛ ꯆꯠꯄ꯭ꯔꯥ ꯉꯁꯤꯁꯦ
ꯍꯣꯏ ꯆꯠꯂꯦ
ꯀꯔꯤ ꯊꯕꯛ
ꯊꯕꯛꯇꯤ ꯊꯕꯛꯅꯤꯅ ꯑꯗꯨꯝ ꯑꯔꯩ ꯑꯔꯩꯕ ꯁꯨꯕ ꯆꯠꯂꯦ
ꯀꯂꯦꯖ ꯇꯣꯛꯈ꯭ꯔꯕꯣ ꯅꯪꯁꯨ
ꯀꯣꯂꯦꯖ ꯇꯣꯛꯇ꯭ꯔꯤꯗ ꯀꯣꯂꯦꯖꯕꯨ ꯄꯥꯡꯇꯣꯛ ꯇꯣꯛꯕ ꯌꯥꯕ꯭ꯔꯅꯦ
ꯑꯣ ꯑꯈꯣꯏꯗꯤ ꯄꯡꯇꯣꯛ ꯇꯣꯛꯑ ꯅꯨꯄꯥꯅꯤꯅ
ꯍꯦ ꯅꯪꯁꯨ ꯅꯨꯄꯥꯅꯤ ꯍꯥꯏꯕꯒꯤ ꯆꯥꯟꯁ ꯂꯧꯊꯣꯑꯒ ꯄꯪꯇꯣꯛ ꯇꯣꯛꯑ ꯂꯩꯕ ꯃꯥꯜꯂꯦꯗ
ꯅꯠꯇ꯭ꯔꯥ ꯀꯩꯅꯣꯝ ꯍꯥꯏꯔꯁꯨ ꯅꯨꯄꯥꯅꯦ ꯍꯥꯏ ꯀꯩꯅꯣꯝ ꯍꯥꯔꯏꯁꯨ ꯅꯨꯄꯥꯅꯦ ꯍꯥꯏ ꯑꯗꯨꯒꯤ ꯆꯥꯟꯁ ꯂꯧꯊꯣꯛꯑꯒ ꯁ꯭ꯀꯨꯜ ꯀꯥꯅꯤꯡꯗꯕ ꯑꯗꯨꯒꯤ ꯆꯥꯟꯁ ꯂꯧꯊꯣꯛꯑꯒ ꯇꯣꯛꯄ ꯖꯥꯠꯂꯥ ꯈꯪꯉꯗꯦꯕ
ꯍꯤꯝ ꯍꯨꯝ ꯀ꯭ꯋꯥꯡꯅ ꯅꯥꯕꯅꯦ ꯆꯍꯤ ꯁꯨꯗ꯭ꯔꯤꯉꯩꯗ
ꯑꯩꯁꯨꯅꯦ ꯈ꯭ꯋꯥꯡ ꯅꯥꯔ ꯂꯩꯔꯦ ꯑꯩꯗꯤ ꯑꯍꯟ ꯑꯣꯏꯈ꯭ꯔꯦꯗ
ꯑꯗꯨꯗꯤ ꯕꯨꯕꯨꯅꯤꯅꯦ
ꯎꯝ ꯆꯍꯤ ꯀꯨꯟꯊ꯭ꯔꯥ ꯌꯧꯒꯦ ꯇꯧꯔꯦ
ꯏꯁ ꯑꯗꯣꯏꯗꯤ ꯅꯆꯥꯁꯨ ꯂꯩꯔꯝꯃꯅꯤꯅꯦ ꯃꯁꯨ
ꯏꯆꯥ ꯇꯔꯨꯛ ꯍꯣꯏ ꯏꯁꯨ ꯃꯔꯤ ꯃꯉꯥ ꯂꯩꯔꯦ ꯑꯩ ꯏꯁꯨ ꯃꯔꯤ ꯃꯉꯥ ꯂꯩꯔꯦ ꯍꯥꯏꯕ
ꯃꯔꯤ ꯃꯉꯥ ꯈꯛꯇ
ꯎꯝ
ꯌꯥꯝ ꯇꯨꯝꯅꯤꯈ꯭ꯔꯦꯍꯦ ꯅꯍꯥꯟꯗꯣ ꯐꯖꯅ ꯇꯨꯝꯗꯕꯒꯤ
ꯍꯣꯔꯦꯟ ꯐꯨꯠꯕꯣꯜ ꯌꯦꯡꯗꯣꯏ ꯅꯠꯇ꯭ꯔꯣ
ꯌꯦꯡꯗꯣꯏꯅꯦ
ꯑꯩꯈꯣꯏꯁꯨ ꯌꯦꯡꯗꯣꯏꯅꯦ ꯑꯗꯨ ꯉꯥꯏꯔꯒ ꯂꯩꯗꯣꯏꯅꯦ ꯑꯁ
ꯑꯗꯨꯝ ꯇꯨꯝ ꯇꯨꯝꯃꯒ ꯑꯦꯂꯥꯝ ꯊꯝꯃꯁꯨ ꯌꯥꯏ
ꯑꯩꯈꯣꯏꯗꯤ ꯉꯟꯂꯁꯨ ꯇꯨꯝꯕꯁꯦ ꯑꯥ
ꯎꯝ ꯎꯝ
ꯎꯝ ꯅꯨꯡꯉꯥꯏꯇꯦꯕ
ꯀ꯭ꯔꯤꯒꯤ
ꯉꯟꯅ ꯇꯨꯝꯕꯁꯦ ꯅꯪꯗꯤ ꯇꯨꯝꯗꯕꯒꯤ ꯉꯟ
ꯑ ꯈꯣꯏꯗꯨꯗꯤ ꯃꯤ ꯌꯥꯝ ꯌꯥꯝ ꯌꯦꯡꯕꯒꯤꯀꯣ ꯏꯟꯇ꯭ꯔꯦꯁꯇꯤ ꯌꯥꯝ ꯂꯩꯌꯦꯕ
ꯑꯣꯏꯔꯝꯒꯗꯤ ꯅꯪꯒꯤ ꯃꯅꯥꯛꯇ ꯌꯥꯝ ꯂꯥꯡꯉꯦꯗ ꯅꯨꯡꯉꯥꯏꯅ ꯂꯩꯕ ꯃꯥꯜꯂꯦ
ꯑ ꯁꯨꯝ ꯅꯨꯡꯉꯥꯏꯕꯒꯤ ꯀꯩꯅꯣ ꯃꯥꯡꯈ꯭ꯔꯦ
ꯌꯥꯝꯁ ꯒꯦꯝ ꯁꯟꯅꯕꯩ ꯑꯣꯏꯔꯝꯅꯤꯀꯣ ꯑꯗꯨꯗꯤ
ꯎꯝ ꯏꯇꯥꯎ
ꯈꯪꯗꯦ ꯌꯨꯝ ꯁꯥꯕꯕꯨ ꯉꯝ ꯈꯣꯈꯥ ꯈꯣꯈꯥ ꯀꯟꯅ ꯇꯧꯔꯒ ꯂꯩ ꯉꯁꯥꯏꯗꯩ ꯅꯣꯏ ꯌꯨꯝ ꯇꯧꯔꯤꯔꯣ
ꯎꯝ ꯑꯩ ꯌꯨꯝꯗꯗꯤ ꯑꯗꯨꯃꯥꯏ ꯇꯧꯗꯦ ꯑꯩꯈꯣꯏ ꯕꯥꯆꯧꯒꯤ ꯌꯨꯝꯗ ꯂꯥꯛꯄ ꯑꯩꯗꯣ ꯑꯩꯈꯣꯏꯒꯤ ꯌꯨꯝꯗꯣ ꯅꯦꯠ ꯈꯔ ꯊꯤꯕ ꯏꯌꯥꯔꯇꯦꯜꯗꯣ ꯔꯤꯆꯥꯔꯖ ꯂꯣꯏꯈ꯭ꯔꯕ ꯑꯩꯒꯤ ꯅꯠꯇ꯭ꯔꯗꯤ ꯌꯨꯝꯗ ꯂꯩꯔꯅꯤ ꯂꯩꯔꯗꯤ ꯐꯖꯅ ꯀꯣꯜ ꯇꯧꯕ ꯌꯥꯔꯥꯅꯤ
ꯑꯗꯨꯅꯦ ꯁꯤꯗꯤ ꯅꯪꯒꯤ ꯈꯣꯟꯖꯦꯜꯁꯨ ꯐꯖꯅ ꯁꯦꯡꯗꯦ
ꯎꯝ ꯍꯦꯛ ꯊꯤꯕꯥ ꯀꯣ
ꯎꯝ ꯃꯅꯤꯡ ꯃ
ꯎꯝ ꯑꯩꯅ ꯍꯧꯖꯤꯛ ꯂꯩꯔꯤꯕ ꯔꯣꯝꯁꯦ ꯎꯝ ꯐꯖꯅ ꯇꯏꯌꯦ ꯑꯩꯅ ꯍꯧꯖꯤꯛ ꯂꯧꯔꯤꯕ ꯔꯨꯝꯁꯦ ꯅꯦꯠ ꯈꯔ ꯊꯤꯕ ꯑꯗꯨꯒꯤꯅꯤ ꯀꯥꯃꯜꯔꯨꯝꯗ ꯑꯣꯏꯅ ꯂꯩꯔꯗꯤ ꯐꯕ ꯑꯃꯨꯛ ꯑꯗꯨ ꯃꯣꯏꯗꯣ ꯃꯣꯏꯅ ꯂꯩꯕ ꯍꯧꯖꯤꯛꯇꯣ
ꯇꯟꯊꯣꯛ ꯑꯣ
ꯌꯥꯔꯦꯗ
ꯅꯣꯏ ꯂꯩꯕ ꯌꯥꯗꯦ ꯑꯩ ꯂꯩꯒꯦ ꯍꯥꯏꯌꯣ ꯄꯪꯉꯦꯗ
ꯐꯪꯗꯦꯍꯦ ꯃꯣꯏꯅ ꯃꯤ ꯌꯥꯝꯕ
ꯒꯤꯅꯦ ꯑꯣ ꯅꯪꯅ ꯅꯊꯟꯇ ꯑꯣꯏꯕ
ꯎꯝ ꯑꯗꯨꯒꯤꯅꯦ ꯑꯁ ꯇꯨꯝꯅꯤꯡꯕꯁꯨ ꯍꯦꯟꯃꯟꯈ꯭ꯔꯦ ꯉꯁꯤꯖꯦ ꯎꯝ ꯏꯚꯤꯅꯤꯡꯗ ꯇꯨꯝꯗꯕꯒꯤ ꯀꯌꯥꯝꯋꯥꯏ ꯐꯖꯅ ꯇꯨꯝꯗꯦ ꯎꯝ
ꯑꯩꯁꯨꯅꯤꯗ
ꯑꯗꯨꯗꯣ
ꯐꯖꯅ ꯇꯨꯝꯗꯕꯒꯤ ꯀꯣꯛ ꯉꯥꯎꯕꯁꯤ
ꯀꯣꯛꯇꯣ ꯃꯆꯤ ꯃꯆꯤ ꯉꯥꯎꯋꯦꯕ
ꯀꯔꯤ ꯍꯥꯏꯕ ꯇꯥꯏ
ꯊꯝꯃꯣ ꯊꯝꯃꯣꯀꯣ ꯍꯣꯔꯦꯟ ꯑꯃꯨꯛ ꯇꯧꯁꯦꯀꯣ ꯇꯥꯕ꯭ꯔꯣ ꯍꯣꯏ ꯍꯣꯏ
ꯑꯩ ꯇꯥꯗꯕ꯭ꯔꯣ ꯎꯝ